ꯍꯜ ꯂꯣ
ꯍꯜꯂꯣ ꯀꯥꯏꯅ
ꯍꯧꯖꯤꯛꯀꯤ ꯋꯥꯔꯤꯗꯣ ꯑꯃꯨꯛ ꯁꯥꯁꯦ ꯂꯣꯏꯗ꯭ꯔꯤꯌꯦ
ꯀꯝꯕꯗꯅꯣ ꯀꯥꯎꯈ꯭ꯔꯦ ꯑꯩꯗꯤ
ꯑꯁ ꯅꯪꯒꯤ ꯀꯣꯛꯁꯤꯗꯕ
ꯀꯥꯎꯒꯔꯦꯗ ꯃꯤꯒ ꯃꯨ ꯋꯥꯔꯤ ꯁꯔꯨꯕꯗꯒꯤ ꯀꯥꯎꯒꯔꯦ
ꯀꯩꯅꯣ ꯗꯧꯅ ꯑꯩꯈꯣꯏꯁꯨ ꯊꯔꯣꯏ ꯈꯨꯟꯕ ꯆꯠꯁꯦꯗꯅ
ꯑꯗꯨꯗꯤ ꯔꯥꯛ ꯑꯣꯗꯅ ꯍꯟꯗꯛ ꯎꯝ ꯎꯝ ꯑꯁꯤ ꯊꯥꯗ ꯂꯥꯛꯄ ꯌꯥꯔꯦ
ꯍꯣꯏꯅꯦ ꯑꯩꯈꯣꯏ ꯑꯩꯈꯣꯏ ꯄꯨꯨꯝꯁꯤ ꯀꯩꯅꯣ ꯂꯧ ꯂꯧꯕꯨꯛꯇꯨ ꯑꯗꯨꯒꯤ ꯃꯅꯥꯛꯇ ꯏꯆꯦ ꯏꯆꯦꯒꯤ ꯏꯆꯦ ꯃꯣꯏꯒꯤ ꯂꯧꯕꯨꯛꯁꯨ ꯑꯣꯏꯌꯦꯕꯀꯣ
ꯑ
ꯊꯔꯣꯏꯗꯣ ꯌꯥꯝꯕꯅꯦꯕ
ꯇꯤ
ꯌꯨꯝ ꯄꯥꯟꯈꯤꯕꯗꯣ ꯍꯣꯏ ꯍꯣꯏ ꯃꯣꯏꯒꯤ ꯂꯧꯗꯣ ꯊꯔꯣꯏ ꯌꯥꯝꯕꯅꯦꯕꯀꯣ
ꯑꯣ ꯆꯠꯁꯤꯗꯅ ꯂꯥꯛꯑꯣꯗꯅ ꯍꯟꯗꯛ ꯑꯗꯨꯗꯤ ꯑꯦꯛꯖꯝ ꯂꯣꯏꯗꯣꯏꯔꯕꯣ ꯀꯌꯥꯝ ꯋꯥꯠꯂꯤꯒꯦ
ꯄꯦꯄ꯭ꯔ ꯑꯍꯨꯝ ꯋꯥꯠꯂꯤꯌꯦ
ꯑꯣ ꯑꯁꯤ ꯊꯥꯗꯗꯤ ꯂꯣꯏꯒꯅꯤꯀꯣ ꯑꯗꯣ
ꯍꯣꯏ ꯂꯣꯏꯔꯅꯤ
ꯈꯔ ꯑꯃꯨꯛ ꯊꯦꯡꯃꯜꯂꯗꯤ ꯍꯥꯏꯗꯤ ꯐꯪꯗꯦꯀꯣ ꯀꯥꯏꯅ
ꯑꯦꯁ ꯊꯦꯡꯅꯗꯤ ꯌꯨꯝ ꯌꯨꯝ ꯄꯥꯟꯈ꯭ꯔꯒꯦ ꯍꯥꯏꯕ꯭ꯔꯣ
ꯑꯁ ꯊꯥꯅꯤꯡꯗꯦ ꯃꯤ ꯃꯌꯥꯝꯁꯤꯅ ꯁꯨꯃꯥꯏꯅ ꯑꯩꯉꯣꯟꯗ ꯆꯤꯡꯅꯕꯗꯣ ꯅꯃꯥꯟꯅꯕꯤ ꯑꯥꯃꯗꯨꯁꯨ ꯁꯤꯡꯅꯩꯅꯤ ꯑꯩ ꯉꯣꯟꯗꯥ
ꯑꯗꯣ ꯀꯔꯤ ꯀꯔꯤ ꯇꯧ ꯅꯪ ꯀꯔꯤ ꯇꯧꯅꯤꯡꯉꯥꯏ ꯂꯩꯕꯒꯤꯔꯣ
ꯈꯜꯂꯤꯅꯦꯕ ꯇꯧꯈ꯭ꯔꯗꯤ ꯍꯥꯏꯕꯅꯤꯗ ꯍꯧꯖꯤꯛꯄꯤ ꯌꯨꯝ ꯄꯥꯟꯕ ꯃꯇꯝ ꯃꯇꯝꯂ ꯅꯣꯏꯁꯨ ꯈꯔ ꯈꯔ ꯋꯥꯈꯜꯗꯣ ꯈꯟꯗꯣꯛꯑꯣ ꯀꯥꯏꯅ ꯑꯣꯏꯗꯕ ꯌꯥꯝ ꯈꯟꯒꯅꯤ ꯀꯥꯏꯅ꯫ ꯅꯠꯇ꯭ꯔꯣ ꯍꯧꯖꯤꯛ ꯃꯇꯝꯗꯨꯕꯨ ꯑꯣ ꯂꯣꯏꯅ ꯋꯥꯕꯗꯣ ꯈꯪꯕꯅꯦꯕ ꯑꯩꯈꯣꯏꯅ ꯎꯔꯤꯕꯅꯦꯕꯀꯣ ꯃꯤꯠꯇ
ꯍꯣꯏ
ꯑꯗꯨꯅ ꯈꯥꯉꯦ ꯇꯜꯂꯦꯕ ꯍꯣꯏ꯫ ꯌꯥꯝ ꯊꯤꯡꯒ꯭ꯔꯦꯕ ꯑꯩ
ꯀꯥꯏꯗꯒꯤ ꯌꯨꯝ ꯄꯥꯟꯅꯤꯡꯉꯥꯏꯗꯤ ꯇꯜꯂꯦ ꯌꯨꯝ ꯄꯥꯅꯤꯡꯉꯥꯏ ꯇꯜꯂꯦ ꯑꯩꯗꯤ ꯑꯣ ꯃꯤ ꯃꯤ ꯃꯤ ꯑꯇꯣꯞꯄꯒꯤ ꯌꯨꯝꯗ ꯇꯨꯝꯑꯒ ꯌꯥꯝ ꯀꯩꯅꯣ ꯉꯟꯅ ꯍꯧꯒꯠꯅꯤꯡꯉꯥꯏꯗꯣ꯫
ꯑꯗꯨꯅꯤ ꯑꯗꯨꯒ ꯅꯨꯡꯇꯤꯒꯤ ꯆꯥꯛ ꯊꯣꯡꯗꯣꯏꯗꯣ ꯃꯔꯛ ꯃꯔꯛꯇ ꯑꯃꯨꯛ
ꯑꯃꯨꯛ ꯃꯅꯦꯝꯕꫭꯛꯅ ꯎꯝ ꯑ ꯏꯅꯦꯝꯕꯣꯛꯅ ꯑ ꯃꯤ ꯑꯃꯒ ꯑꯃꯨꯛ ꯋꯥꯔꯤ ꯁꯥꯔ ꯂꯩꯔꯝꯗꯅ ꯃꯧꯗꯨ ꯐꯠ ꯇꯦ ꯀꯥꯏꯅ
ꯍꫭꯏꯅꯦ-ꯍꫭꯏꯅꯦ ꯃꯥꯅꯦ꯫ ꯑꯗꯨ ꯆꯥꯛ ꯍꯤꯟꯁꯥꯡꯁꯨ ꯊꯣꯡꯕ ꯍꯩꯇꯦ ꯑꯗꯨꯒ ꯆꯥꯛ ꯃꯥꯅ ꯊꯣꯡꯔꯤꯕ ꯏꯟꯁꯥꯡꯁꯤꯡꯁꯨ ꯍꯥꯎꯇꯦ ꯍꯥꯏꯅ
ꯑꯗꯨꯅꯦ ꯊꯕꯛ ꯅꯥꯍꯩꯗꯕꯅꯦ꯫ ꯆꯥꯛ ꯌꯦꯟꯖꯥꯡꯅ ꯐꯖꯅ ꯊꯣꯡꯕ ꯍꯩꯇꯕꯅꯦ ꯁꯤꯕꯨ ꯀꯩꯗꯧꯕ ꯌꯨꯝ ꯄꯥꯟꯒꯦꯅ
ꯍꯣꯏꯅꯦ-ꯍꯣꯏꯅꯦ ꯑꯗꯨꯅꯤ꯫ ꯇꯜꯂꯦꯕꯨ ꯑꯩꯗꯤ꯫
ꯑꯗꯨꯒ ꯑꯩꯈꯣꯏ ꯑꯐꯕ ꯋꯥꯈꯜ ꯈꯛꯇ ꯈꯟꯕꯁꯨ ꯌꯥꯗꯦ ꯐꯠꯇꯕ ꯋꯥꯈꯞꯁꯨ ꯈ ꯈꯟꯒꯗꯕꯅꯤ ꯍꯥꯏꯗꯤ ꯃꯤ ꯂꯣꯏꯅꯃꯛ ꯐꯕ ꯅꯠꯇꯦ ꯑꯗꯨꯒꯤ꯫ ꯃ ꯃꯠꯇ ꯐꯩ ꯃꯔꯛ ꯃꯔꯛꯇ ꯐꯠꯇꯦ ꯑꯗꯨ ꯑꯣꯏꯔꯁꯨ ꯃꯤ ꯋꯥ ꯉꯥꯡꯅꯕꯁꯤꯗꯤ ꯍꯩꯅꯗꯦ ꯑꯩꯗꯤ꯫
ꯎꯝ꯫ ꯑꯁꯦꯡꯕ꯫
ꯑꯍꯟꯁꯨ ꯑꯉꯥꯡꯁꯨ ꯃꯤ ꯋꯥ ꯉꯥꯡꯕ ꯌꯥꯝ ꯍꯩꯕ ꯂꯩ ꯑꯉꯥꯡ ꯍꯥꯏꯔꯗꯤ ꯈꯔ ꯐꯩꯌꯦꯀꯣ ꯃꯣꯏꯗꯤ ꯍꯥꯏꯗꯤ ꯋꯥꯔꯤ
ꯑ ꯑꯁ ꯑꯍꯟꯁꯤꯡꯅ ꯍꯥꯏꯕꯗꯨꯅꯦ꯫ ꯍꯣꯏ꯫
ꯑꯉꯥꯡꯒꯤꯗꯤ ꯀꯩꯁꯨꯝ ꯈꯟꯕꯤꯗꯦꯕ꯫
ꯎꯝ꯫
ꯑꯍꯟ ꯒ꯭ꯌꯥꯟ ꯇꯥꯕꯁꯤꯡꯅ ꯃꯤ ꯋꯥ ꯉꯥꯡꯅꯕ ꯍꯧꯕꯁꯤꯗꯤ ꯑꯃꯨꯛ ꯇꯥꯕꯗ ꯏ ꯀꯥꯕꯁꯤꯗꯤꯀꯣ꯫
ꯑꯗꯨꯅꯦ-ꯑꯗꯨꯅꯦ ꯃꯣꯏꯗꯣ ꯃꯣꯏꯗꯣ ꯃꯔꯣꯏꯁꯨ ꯈꯔ ꯍꯥꯞꯀꯅꯦꯕ ꯃꯣꯏꯒꯤ
ꯍꯣꯏ ꯃꯔꯣꯏ ꯍꯥꯞꯄ ꯌꯥꯝ ꯍꯩꯖꯕꯗꯣ꯫
ꯎꯝ꯫
ꯌꯥꯝ ꯂꯩꯗ ꯑꯈꯣꯏ ꯂꯩꯀꯥꯏꯗꯁꯨ꯫
ꯑꯁ ꯇꯧꯒꯟꯕꯅꯦ꯫ ꯃꯣꯏꯗꫭ ꯄꯨꯟ ꯑꯃꯨꯛ ꯍꯦꯛ ꯄꯨꯟꯈ꯭ꯔꯕ ꯂꯣꯏꯔꯦ꯫ ꯋꯥꯔꯤꯁꯤꯗꯤ ꯂꯣꯏꯅ ꯈꯪꯕ ꯉꯝꯕꯅꯤ ꯃꯣꯏꯗꯣ꯫
ꯍꯣꯏ ꯃꯣꯏ ꯂꯣꯏꯅ ꯈꯪꯗꯕ ꯉꯛꯇꯤ ꯉꯛꯑꯦꯀꯣ ꯀꯃꯥꯏꯅ ꯈꯪꯖꯥꯠꯂꯣ꯫ ꯌꯥꯝ ꯃꯥꯛ ꯀꯩ ꯃꯥ ꯀꯩꯗꯧꯔ ꯂꯩꯒꯦ ꯑꯗꯨꯗ ꯍꯪꯑꯒ ꯂꯩꯕ ꯃꯥꯜꯂꯦ꯫
ꯎꯝ ꯎꯝ ꯎꯝ꯫ ꯑꯩꯗꯤ ꯆꯩꯕꯅꯦ ꯏꯃꯥꯗ ꯌꯥꯎꯒꯅꯨꯀꯣꯅ ꯍꯥꯏꯕꯅꯦ꯫ ꯍꯣꯏ ꯃꯔꯛ ꯃꯔꯛꯇ꯫ ꯃꯔꯛ ꯃꯔꯛꯇ ꯀꯩꯅꯣ ꯄꯨꯟꯕꯗꯣ꯫
ꯑꯥ꯫ ꯑꯃꯨꯛ ꯌꯥꯎꯔꯒ ꯃꯣꯏꯅ ꯍꯣꯏ ꯈꯛꯇꯁꯨ ꯈꯨꯝꯗ꯭ꯔꯗꯤ ꯑꯃꯨꯛ ꯌꯥꯗꯕ ꯄꯨꯟꯕꯅꯤꯅꯀꯣ꯫
ꯎꯝ꯫
ꯑꯗꯣ ꯍꯣꯏ ꯍꯨꯝꯕꯤꯔꯗꯤ ꯃꯥꯁꯨ ꯌꯥꯎꯕ ꯇꯥꯔꯦꯗꯅ꯫
ꯍꯣꯏꯅꯦ꯫ ꯏꯀꯥꯏꯌꯦꯕ꯫ ꯃꯣꯏꯅ ꯑꯃꯨꯛ ꯍꯥꯏ ꯍꯥꯏꯔꯅꯦꯕ꯫ ꯎ
ꯁꯨꯝ ꯍꯥꯏꯔꯛꯇ꯭ꯔꯁꯨ ꯃꯣꯏ ꯋꯥꯔꯤ ꯁꯥꯕꯗꯨ ꯄꯨꯟꯕꯅꯤꯅ ꯃꯥꯒꯤ ꯃꯤꯡꯁꯨ ꯁꯣꯏ ꯅ ꯌꯥꯎꯔꯛꯑꯅꯦꯕꯀꯣ
ꯎꯝ
ꯑꯦ ꯅꯣꯏ ꯅ ꯆꯦꯒꯗꯤ ꯂꯩꯃꯤꯟꯅꯗꯕ ꯃꯥꯂꯦꯀꯣ
ꯑꯩ ꯏꯖꯦ ꯏꯖꯦ ꯑꯗꯨꯣ ꯃꯥꯁꯨ ꯀꯩꯅꯣ ꯂꯩꯃꯤꯟꯅꯗꯣꯏꯅꯦ ꯃꯥ ꯍꯧꯖꯤꯛ ꯃꯃꯥꯟꯅꯕꯤꯒ ꯂꯩꯔꯤꯕꯀꯣ ꯇꯥ
ꯍꯥꯥ
ꯃꯃꯥꯕꯤꯒ꯭ꯔꯌꯦꯦꯕ ꯃꯥꯗꯣ ꯍꯧꯁꯦ
ꯎꯝ ꯎꯝ ꯎꯝ ꯎꯝ ꯑꯗꯨꯒ ꯅꯆꯦ ꯑꯃꯗꯨ ꯇ
ꯀꯅꯥꯅꯣ ꯑꯃꯗꯨꯗꯤ
ꯃꯁꯝ ꯇꯦꯟꯕꯗꯣ ꯃꯁꯝ ꯈꯣꯏꯕꯗꯣ ꯑꯗꯨꯁꯨ ꯑ ꯂꯩꯕ꯭ꯔꯣ
ꯃ ꯑꯗꯤꯅꯗ ꯑꯦ ꯄꯤ ꯍꯥꯏꯩ ꯁꯤꯗ ꯂꯩꯕꯅꯦꯗꯣ
ꯑ
ꯃꯥꯗꯤ ꯗ꯭ꯌꯨꯇꯤ ꯇꯧꯔꯤꯌꯦ
ꯎꯝ ꯎꯝ ꯅꯉꯔꯦꯅꯦ ꯅꯣꯏꯗꯤ
ꯃꯥꯥꯏ ꯇ ꯍꯦ ꯀꯥꯏꯗꯒꯅꯔ ꯏꯆꯣꯏꯗ ꯃꯥꯗ ꯁꯝꯈꯣꯏꯕꯤꯗꯣ ꯃꯥꯗꯨ ꯐꯗꯤ ꯐꯑꯌꯦ ꯏꯂꯤ ꯃꯥꯔ ꯑꯩ
ꯎꯝ
ꯑꯇꯣꯞꯄ ꯂꯤꯛꯑꯦ ꯍꯥꯏꯕꯗꯤ ꯅꯠꯇꯦꯀꯣ ꯑꯗꯣ ꯃꯥꯗꯣ ꯀꯩꯅꯣ ꯃꯥ ꯄꯩꯁꯥꯗꯣ ꯇꯥꯟꯕꯅꯤꯅ ꯄꯩꯁꯥ ꯑꯗꯨꯝ ꯂꯩꯔ ꯑꯗꯨꯗꯤ ꯑꯩꯉꯣꯟꯗ ꯑꯗꯨꯝ ꯄꯤꯌꯦ ꯃꯥꯗꯣ ꯀꯧꯔꯣ ꯅꯪ ꯀꯩꯅꯣ ꯁꯤꯖꯤꯟꯅꯒꯗꯕ ꯇꯧꯔꯣ ꯍꯥꯏꯅꯀꯣ ꯄꯤꯌꯦꯕ ꯃꯔꯛ ꯃꯔꯛꯇ ꯃꯥꯁꯦ ꯌꯥꯝ ꯐꯌꯦꯦ ꯑꯗꯨ ꯃꯥ ꯏꯁꯧꯗꯤ ꯂꯪꯒꯜꯂꯦ ꯃꯥꯗꯣ
ꯇꯕ
ꯏꯁꯣꯔꯒꯤ ꯂꯥꯡꯒꯜ ꯂꯩꯦꯕ ꯃꯥꯥꯗꯣ
ꯑꯃꯨꯛꯀꯥꯏ ꯍꯥꯏꯔꯛꯑꯣ
ꯏꯁꯧ ꯌꯥꯝꯕꯗꯣ ꯏꯁꯥꯎ ꯌꯥꯝꯕꯗꯣ
ꯑꯣ ꯑꯣ ꯏꯁꯧꯗꯤ ꯂꯣꯏꯅ ꯂꯣꯏꯅꯃꯛꯅꯤꯗ
ꯃꯥꯗꯤꯀꯣ ꯃꯣꯠꯂꯗꯤꯀꯣ ꯌꯨꯅꯣ ꯑꯃꯨꯛ ꯃꯣꯠꯂꯨꯕ ꯑꯁ ꯂꯥꯎꯕ ꯍꯧꯔꯅꯤ ꯑꯗꯨꯅ ꯍꯦꯛ ꯃꯥꯒꯤ ꯗ꯭ꯌꯨꯇꯤ ꯂꯣꯏꯔꯒ ꯃꯥꯗ ꯇꯔꯤꯦꯛ ꯑꯥ ꯀꯩꯅꯣꯗ ꯂꯥꯛꯄꯅꯦ ꯗ ꯁꯤꯛꯁꯇꯤꯟꯗ ꯑꯗꯨꯝ ꯂꯥꯛꯄꯅꯦꯕ ꯑꯗꯣ ꯃꯥꯗꯣ ꯑꯗꯨꯒ ꯌꯨꯝ ꯌꯨꯝꯗꯣ ꯃꯣꯠꯂꯝꯃꯤꯗꯅ ꯑꯃꯨꯛ ꯂꯥꯎꯔꯅꯦꯕ ꯑꯩꯈꯣꯏ ꯂꯣꯏꯅꯃꯛꯄꯨ ꯏꯃꯥ ꯏꯄꯥꯁꯨ ꯌꯥꯎꯅꯦꯕ
ꯝ ꯃꯥꯜꯂꯦ ꯑꯥꯗ ꯊꯕꯛ ꯇꯧꯔꯒ ꯁꯨꯃꯥꯏꯅ ꯇꯧꯕꯗ
ꯑꯗꯨ ꯑꯗꯨꯅꯦ ꯋꯥ ꯍꯣꯏ
ꯅꯆꯦ ꯑꯃꯗꯣ
ꯎꯝ
ꯇꯧ ꯇꯥꯕ꯭ꯔꯣ
ꯇꯥꯏ
ꯍꯜꯂꯣ ꯎꯁ ꯅꯪꯒꯤ ꯅꯦꯋꯥꯛ ꯔꯥ ꯑꯩꯒꯤ ꯅꯦꯋꯥꯛ ꯑꯥ ꯃꯔꯛ ꯃꯔꯛ ꯑꯃꯨꯛ ꯌꯥꯝ ꯆꯞꯄꯦꯅ
ꯇꯥꯕ꯭ꯔꯣ ꯋꯥꯛ ꯑꯣꯏ ꯅꯪꯒꯤ ꯅꯦꯋꯥꯛ ꯑꯣꯏꯔ ꯃꯥꯜꯂꯦ
ꯐꯖꯅ ꯐꯥꯗꯦ ꯁꯤꯗ
ꯅꯪꯒꯤ ꯆꯞꯄꯦꯕ ꯃꯔꯛ ꯃꯔꯛꯇ ꯇꯥꯗꯦꯕꯨ
ꯇꯥꯗꯤꯌꯦ ꯌꯥꯗꯦ ꯇꯥꯗꯦ ꯇꯥꯗꯦ ꯅꯦꯠꯋꯥꯛ ꯈꯔ ꯅꯨꯡꯉꯥꯏꯕ ꯃꯐꯝꯗ ꯊꯣꯛꯑꯣ ꯆꯩ ꯆꯥꯒꯅꯤ ꯅꯪ